ꯍꯜꯂꯣ
ꯍꯦꯜꯂꯣ
ꯑꯩ ꯋꯥꯔꯤ ꯑꯃ ꯂꯤꯕꯤꯒꯦ ꯇꯥꯎꯋꯣ
ꯀꯩ ꯋꯥꯔꯤꯅꯣ
ꯑꯁ ꯁꯥꯃꯟꯗꯅꯀꯣ
ꯑꯃ ꯏꯃꯥꯁꯦ ꯇꯨꯝꯊꯔꯨꯔ ꯑꯗꯨꯒ ꯑꯃꯨꯛ ꯃꯤꯀꯞ ꯊꯣꯛꯈ꯭ꯔꯦ ꯑꯩꯈꯣꯏꯒꯤ ꯋꯥꯔꯤ ꯇꯥꯕꯗ
ꯅꯪꯒꯤ ꯅꯀꯣꯟꯁꯦ ꯌꯥꯛꯄ ꯃꯥꯜꯂꯦꯗ ꯑꯗꯨꯗꯤꯀꯣ
ꯑꯝ ꯌꯥꯛꯑꯦ
ꯃꯝꯃꯗꯤ ꯈꯔ ꯎꯝ ꯌꯦꯡ ꯌꯦꯡꯒ ꯇꯧ ꯇꯥꯔꯦꯗꯨꯅ ꯑꯍꯟꯒ ꯂꯩꯃꯤꯟꯅꯕ ꯍꯥꯏꯕꯁꯦ
ꯑꯗꯨꯅꯤꯅꯦ ꯇꯧꯔꯤꯁꯦ
ꯂꯧ ꯂꯣꯏꯔꯗꯤ ꯏꯃꯥꯗꯨ ꯊꯥꯕꯤꯔꯛꯑꯨꯀꯣ ꯁꯣꯝꯗ
ꯍꯣꯏꯅꯦ ꯊꯥꯕꯤꯔꯛꯀꯦꯅꯦ ꯊꯥꯕꯤꯔꯛꯀꯦꯅꯦ
ꯉꯥꯏꯍꯥꯛ ꯂꯛꯅꯥꯕꯤꯈꯤꯒꯦ ꯇꯧꯕꯅꯦꯗ ꯑꯗ ꯑꯩꯈꯣꯏꯒꯤ ꯅꯨꯡꯁꯤ ꯍꯨꯝꯕꯤꯗꯣ
ꯎꯝ
ꯑꯩꯈꯣꯏ ꯀꯃꯟꯗꯅ ꯃꯥ ꯉꯝꯒꯗ꯭ꯔꯣ
ꯌꯥ ꯗꯗꯦ
ꯍꯥꯏꯕꯗꯤ ꯑꯩꯅ ꯍꯥꯏꯕꯁꯦ ꯒ꯭ꯌꯥꯟ ꯇꯥꯗꯦ ꯍꯥꯏꯕ꯭ꯔꯣ
ꯒ꯭ꯌꯥꯟ ꯇꯥꯗꯦ
ꯑꯩꯈꯣꯏ ꯃꯊꯛꯀꯤ ꯅꯨꯡꯁꯤꯠ ꯍꯨꯟꯕꯤꯗꯣ ꯑꯣ ꯃꯈꯣꯟ ꯀꯟꯃꯟꯗꯅ ꯃꯥ ꯉꯝꯒꯗ꯭ꯔꯥ ꯍꯥꯏꯕꯅꯤꯗ ꯌꯨꯝꯒꯤꯗꯨ ꯐꯥꯎ ꯀꯜꯂꯦ ꯍꯥꯏꯗꯣ
ꯍꯣꯏ
ꯁꯤ ꯁꯤ ꯊꯥꯔꯛꯑꯗꯤ ꯃꯥ ꯃꯀꯣꯛ ꯉꯥꯎꯒꯗꯕ ꯃꯥꯜꯂꯦ
ꯊꯥꯗ꯭ꯔꯦ ꯂꯣꯏꯔꯦ ꯀꯩꯅꯣ
ꯎ ꯑꯗꯨ ꯊꯥꯗ꯭ꯔꯗꯤ ꯌꯥꯔꯣꯏꯍꯦ ꯑꯩꯈꯣꯏꯅ ꯇꯥꯏ
ꯅꯪꯁꯤꯁꯨ ꯕꯦꯔꯥꯅꯤꯍꯦ
ꯍꯥ
ꯀꯩꯗꯧꯔꯤꯅꯣ
ꯑꯩꯁꯦ ꯍꯧꯖꯤꯛ ꯃꯄꯥꯟꯗ ꯍꯪꯆꯤꯛ ꯂꯥꯡꯕ ꯆꯠꯂꯤꯌꯦ
ꯅꯊꯟꯗ
ꯢꯊꯟꯇꯅꯤꯗ ꯏꯊꯟꯇ ꯂꯩꯕꯕꯨ ꯀꯅꯥꯒ ꯆꯠꯄꯤꯔꯨꯅꯤ
ꯅꯅꯥꯎ ꯅꯨꯄꯤꯗꯤ
ꯢꯅꯥꯎ ꯏꯨꯄꯤꯗꯤ ꯃꯥꯗꯤ ꯀꯩꯅꯣ ꯇꯧꯍꯧꯔꯤꯌꯦ ꯍꯣꯟꯅꯕ ꯌꯥꯝ ꯀꯜꯂꯦꯕ ꯃꯥꯗꯤ
ꯑꯣ ꯑꯗꯨꯒꯤꯔꯣ
ꯎꯝ ꯃꯅꯨꯡꯗ ꯍꯣꯠꯅꯍꯧꯔꯤ ꯃꯥ
ꯎꯝ
ꯍꯣꯠꯅꯕ ꯍꯥꯏꯕꯁꯦ ꯃꯈꯜ ꯃꯈꯜ ꯃꯈꯜ ꯂꯩꯏꯀꯣ
ꯑꯣ
ꯇꯨꯝꯕꯗ ꯍꯣꯠꯅꯕ ꯃꯥꯁꯦ
ꯑꯣ ꯇꯨꯝꯕꯗ ꯌꯥꯝ ꯍꯣꯠꯅꯒꯜꯂꯤꯅ ꯅꯣꯏꯗꯤ
ꯃꯁꯦ ꯌꯥꯎ ꯍꯅꯒꯜꯂꯤ ꯍꯥꯏ ꯇꯔꯦ
ꯎꯝ
ꯍꯟꯗꯛ ꯑꯌꯨꯛꯁꯦ ꯑꯩꯗꯤ ꯉꯁꯤ ꯍꯌꯦꯡꯒꯤꯁꯨ ꯏꯟꯁꯥꯡ ꯊꯣꯡꯕꯤꯈ꯭ꯔꯦ
ꯀꯩꯒꯤ
ꯍꯥꯏꯕꯗꯤ ꯑꯌꯨꯛꯇꯤ ꯇꯜꯂꯤꯗꯅ
ꯑꯗꯨ ꯀꯔꯤ ꯊꯣꯡꯉꯒꯦ ꯍꯥꯏꯕ
ꯑꯩꯈꯣꯏꯁꯦ ꯍꯧꯖꯤꯛꯇꯤ ꯑꯇꯣꯛꯄ ꯍꯥꯏꯔꯦ ꯎꯝ ꯈꯃꯗꯨ
ꯍꯣꯏ
ꯑꯗꯨ ꯊꯣꯡꯉꯦ ꯉꯥ ꯑꯇꯥꯎꯕꯁꯨ ꯌꯥꯎꯔꯦ
ꯌꯥꯝ ꯍꯥꯎꯏꯅꯦ
ꯉꯥꯕꯨꯝ ꯉꯥꯕꯨꯝꯅꯦ ꯑꯩꯈꯣꯏꯗꯤ ꯆꯥꯔꯤꯁꯦ ꯃꯤ ꯑꯃꯅ
ꯉꯥ ꯑꯆꯧꯕꯗꯣ ꯃꯔꯤ ꯃꯉꯥ ꯍꯥꯞꯄꯗꯣ ꯑꯁ ꯃꯤ ꯑꯃꯃꯝꯅ ꯑꯅꯤ ꯑꯍꯨꯝ ꯑꯍꯨꯝ ꯆꯥꯔꯤꯅꯦ ꯑꯆꯧꯕꯗꯨ
ꯌꯥꯝꯃꯤꯅꯦ
ꯎꯝ
ꯅꯣꯏꯗꯤ ꯉꯥ ꯌꯥꯝ ꯆꯥꯕ ꯃꯥꯜꯂꯦ
ꯌꯥꯝꯅ ꯊꯥꯛꯇ꯭ꯔꯁꯨ ꯍꯥꯎꯇꯕꯀꯣ ꯑꯗꯨꯅ ꯑꯩꯗꯤ ꯃꯉꯥꯒꯨꯝꯕ ꯑꯗꯨꯝ ꯍꯥꯞꯈ꯭ꯔꯦ
ꯃꯉꯥꯗꯒꯤꯗꯤ ꯍꯦꯟꯕ ꯉꯝꯗ꯭ꯔꯦ
ꯀꯩꯒꯤ ꯃꯉꯥ ꯌꯧꯔꯤꯅꯣ
ꯑꯅꯤ ꯑꯅꯤ ꯌꯦꯜꯂꯦꯗꯅ ꯑꯃꯅ ꯅꯨꯡꯊꯤꯟꯒꯨꯝꯕ ꯆꯔꯥ ꯋꯥꯅꯤꯡꯉꯗꯤ ꯍꯥꯏꯗꯅꯀꯣ ꯑꯃ ꯑꯦꯛꯁꯇ꯭ꯔꯥ ꯄꯤꯕ ꯍꯥꯏ ꯇꯥꯔꯦꯑꯣꯣ ꯆꯤꯟꯁꯦ ꯊꯣꯝꯖꯤꯜꯂꯒꯦ
ꯀꯩꯕꯨꯅꯣ
ꯍꯁ ꯉꯥꯡ ꯅꯥꯕꯁꯦ ꯂꯨꯗꯧꯔꯤꯕꯣ ꯍꯥꯟꯅ ꯁꯥꯕꯒ ꯑꯩꯗꯤ ꯉꯔꯥꯡꯗꯣ ꯁꯥꯃꯟꯗꯅ ꯃꯈꯥꯗ ꯐꯛ ꯊꯥꯔꯒ ꯇꯨꯝꯃꯦ
ꯃꯊꯟꯇ
ꯎꯝ ꯑꯗꯨꯁꯨ ꯇꯪꯈꯥꯏ ꯇꯪꯈꯥꯏꯅꯤꯗ
ꯇꯪꯈꯥꯏ ꯇꯪꯈꯥꯏ ꯀꯩꯒꯤ ꯇꯨꯝꯃꯤꯅꯣ
ꯅꯣꯏꯗꯗꯤ ꯁꯥꯗ꯭ꯔ ꯑꯗꯨꯃꯥꯏꯅ
ꯉꯁꯤꯗꯤ ꯁꯥꯗ꯭ꯔꯤꯗ ꯏꯔꯨ ꯂꯨꯕꯒꯤ ꯏꯔꯨ ꯂꯨꯖꯕꯒꯤ ꯁꯥꯗ꯭ꯔꯦ ꯅꯨꯡꯉꯥꯏꯕ꯭ꯔꯣ
ꯍꯥꯥ
ꯅꯨꯡꯉꯥꯏꯔꯤꯕꯣ
ꯉꯅꯨꯡꯉꯥꯏꯔꯤꯌꯦꯦ ꯆꯅꯗ ꯏꯠꯇ꯭ꯔꯦꯗꯤ ꯅ ꯃꯥꯔ ꯍꯥꯏꯠꯇ꯭ꯔꯣ
ꯃꯥꯅꯤ ꯃꯥꯅꯤ
ꯑꯅꯥꯕ ꯌꯥꯎꯗ꯭ꯔꯗꯤ
ꯅꯥ ꯌꯦꯛꯀꯅꯨ
ꯅꯥꯍꯟꯕ ꯌꯥꯗꯔꯦ
ꯏꯁꯩ ꯁꯛꯁꯤꯔꯣ
ꯀꯔꯤꯕ
ꯏꯁꯩ
ꯏꯁꯩ ꯀꯩꯗꯧꯋꯦ
ꯏꯁꯩ ꯁꯛꯁꯦꯔꯣ ꯍꯥꯏꯕ
ꯁꯥꯕ ꯀꯥꯟꯁꯤꯗ ꯄꯨꯛꯅꯤꯡ ꯆꯪꯒꯗꯕ ꯃꯥꯟꯗꯦꯅꯦ ꯍꯥꯏꯗ꯭ꯔꯣ
ꯃꯣꯃꯣꯟ ꯃꯤꯅꯣꯛ ꯃꯣꯃꯣꯟ ꯃꯤꯅꯣꯛ
ꯁꯥꯅ ꯁꯥꯕ ꯀꯥꯟꯁꯤꯗ ꯢꯁꯩ ꯆꯪꯒꯗꯕ ꯃꯥꯟꯗꯦꯕ ꯍꯟꯗꯛꯁꯦ ꯁꯥꯃꯟꯗꯅ ꯐꯤꯔꯣꯜꯁꯦ ꯅꯣꯡꯃ ꯂꯤꯠꯈꯔꯗꯤ ꯂꯤꯠꯄ ꯌꯥꯗ꯭ꯔꯦ
ꯑꯥ ꯑꯗꯨꯅꯦ ꯑꯩꯈꯣꯏꯗꯤꯅꯦ ꯐꯤ ꯁꯨꯅꯕꯁꯨ ꯀꯔꯤꯁꯨ ꯂꯩꯇ꯭ꯔꯦ ꯀꯣꯟ ꯐꯦꯡꯅꯕ ꯀꯔꯤꯁꯨ ꯂꯩ ꯂꯩꯇ꯭ꯔꯦ ꯇꯤꯜꯂꯧ ꯆꯅꯝꯁꯨ ꯑꯃꯠꯇ ꯂꯩꯇ꯭ꯔꯦ ꯊꯥꯎ ꯊꯨꯝꯁꯨ ꯑꯃꯠꯇ ꯂꯩꯇ꯭ꯔꯦ
ꯍꯣꯏ ꯈꯥꯎ ꯂꯩꯇ꯭ꯔꯥ ꯀꯥꯟꯁꯤꯗ ꯅꯣꯏꯗꯤ ꯂꯩꯔꯅꯤ ꯍꯣꯏ
ꯀꯔꯤꯅꯣ ꯅꯣꯏꯗꯤ ꯂꯩꯕ꯭ꯔꯣ ꯅꯣꯏꯗꯤ ꯂꯩꯕ꯭ꯔꯣ
ꯍꯧꯖꯤꯛ ꯐꯥꯎꯗꯤ ꯂꯩꯔꯤꯌꯦ
ꯑꯣ ꯐꯩꯅꯦ
ꯍꯧꯖꯤꯛ ꯐꯥꯎꯗꯤ ꯂꯩꯌꯦ ꯑꯩꯈꯣꯏꯁꯨ
ꯀꯩꯒꯤ ꯂꯩꯔꯤꯅꯣ
ꯑꯁꯤ ꯂꯣꯏꯔꯒ ꯑꯁꯤ ꯂꯣꯏꯒ꯭ꯔꯗꯤ ꯀꯗꯥꯗꯒꯤ ꯂꯧꯁꯤꯔ ꯈꯟꯕꯗ ꯑꯩꯁꯨ ꯃꯊꯥ ꯃꯆꯥ ꯑꯃ ꯁꯥꯔꯤꯅꯦ ꯅꯣꯏꯒꯤ ꯂꯥꯏꯔꯤꯀꯣ
ꯂꯣꯏꯔꯒ ꯀꯔꯤ ꯂꯣꯏꯔꯗꯤ ꯂꯣꯏꯔꯦ ꯀꯩꯅꯣ ꯑꯅꯧꯕ ꯑꯅꯧꯕ ꯑꯃꯨꯛ ꯁꯤꯟꯗꯣꯏꯅꯤ ꯀꯩꯅꯣ ꯑꯅꯧ ꯑꯅꯧꯕ ꯁꯤꯟꯒꯥꯏꯔ ꯂꯣꯏꯔꯦ ꯀꯩꯅꯣ ꯑꯁ ꯅꯪ ꯉꯁꯤ ꯅꯨꯃꯤꯠꯀꯤ ꯀꯌꯥꯝ ꯅꯣꯛꯑꯒꯦ
ꯀꯔꯤꯕ
ꯀꯌꯥꯃꯨꯛ ꯅꯣꯛꯑꯒꯦ
ꯉꯁꯤꯁꯤꯕꯨꯔꯣ
ꯍꯣꯏ
ꯎꯝ ꯐꯅ ꯌꯥꯝꯗꯤ ꯅꯣꯛꯈ꯭ꯔꯦꯕꯣ ꯃꯁꯤꯡ ꯊꯤꯔꯗꯤ ꯁꯝꯒ ꯆꯞ ꯃꯥꯟꯅꯔꯅꯤ ꯊꯤꯕ ꯉꯝꯃꯔꯣꯏꯗ
ꯃꯁꯤꯡꯗ ꯑꯝꯗ ꯊꯤꯔꯛꯎꯅꯦ ꯅꯪ ꯑꯌꯨꯛ ꯍꯧꯒꯠꯄꯗꯒꯤ ꯍꯧꯖꯤꯛ ꯐꯥꯎꯕꯒꯤ
ꯅꯣꯛꯄꯕꯨ ꯃꯁꯤꯡ ꯊꯤ ꯌꯥꯔ ꯗꯤ ꯅꯍꯥꯟꯅ
ꯊꯣ ꯊꯤꯔꯛꯎꯔꯣ
ꯅꯪꯅꯦ ꯍꯧꯖꯤꯛ ꯑꯍꯨꯝ ꯊꯣꯛꯈ꯭ꯔꯦ ꯅꯠꯅꯇ꯭ꯔꯣ ꯑꯍꯦ ꯍꯦ ꯍꯦ ꯍꯦ ꯗꯣ
ꯑꯗꯨ
ꯇꯥꯗꯦ ꯑꯅꯧꯕ ꯑꯅꯧꯕꯅꯦ ꯑꯩ ꯍꯥꯏꯕꯤꯌꯨꯔꯥ
ꯍꯣꯏ
ꯆꯦꯡ ꯉꯛꯁꯝ ꯃꯄꯥꯗ ꯈꯛꯇꯪꯅꯦ ꯑꯗꯨ ꯁꯥꯔꯤꯁꯦ ꯅꯣꯏꯗꯤ ꯇꯧꯗ꯭ꯔꯣ
ꯗꯤꯀꯣ
ꯑꯇꯩꯗꯗꯤ ꯁꯥꯗꯦꯕꯀꯣ ꯁꯤ ꯉꯛꯁꯥ ꯃꯄꯥꯁꯦ ꯁ꯭ꯋꯥꯏꯗ ꯈꯛꯇꯪꯅꯦꯕ ꯍꯨꯃꯥꯡ ꯊꯣꯛꯣꯛꯄꯒ ꯎꯝ ꯎꯝ ꯆꯥꯛ ꯅꯥꯕꯁꯦ ꯑꯇꯩꯗꯗꯤ ꯏꯪ ꯏꯪ ꯂꯥꯎꯋꯏ ꯂꯣꯏꯅ
ꯀꯩꯒꯤꯅꯣ ꯑꯗꯨꯕꯣ
ꯈꯪꯗꯦ ꯑꯩꯁꯨ ꯁꯤ ꯈꯟꯕꯁꯨ ꯑꯋꯥꯕꯗꯤ ꯑꯣꯏꯔꯝꯅꯤ
ꯕꯦꯔꯥꯅꯤꯍꯦ ꯅꯪꯁꯤꯁꯨ
ꯅꯪꯒꯤ ꯈꯨꯠꯁꯥꯁꯤꯁꯨ ꯂꯋꯥꯏꯂꯇꯣꯟꯗ ꯁꯥꯠꯂꯤ ꯅꯪꯒꯤ ꯅꯪꯒꯤ ꯈꯨꯠꯁꯥꯁꯤ ꯂꯋꯥꯏ ꯂꯨꯇꯣꯟꯗ ꯁꯥꯠꯂꯤꯍꯦ
ꯁꯥꯗꯤ ꯁꯥꯏꯍꯦ
ꯍꯨꯃꯥꯡ ꯍꯨꯃꯥꯡꯗꯣ ꯖꯔꯣ ꯖꯔꯣ ꯇꯥꯗ꯭ꯔꯣ ꯇꯥꯗ꯭ꯔꯣ
ꯍꯥꯏ
ꯅ ꯅꯪꯒꯤꯗꯤꯒꯤꯗꯥ ꯍꯥꯏꯁꯦ ꯁꯥꯒꯟꯒꯦ
ꯑꯩꯒꯤꯔꯣ ꯑꯩꯒꯤ ꯁꯥꯒꯟꯕꯁꯦ ꯁꯤ ꯄꯥꯝꯕꯣꯝꯒꯤ ꯄꯥꯝꯕꯣꯝ ꯄꯥꯝꯕꯣꯝꯒꯤ ꯃꯊꯛꯇ ꯉꯛꯀꯤ ꯃꯈꯥ ꯂꯩꯕꯗꯨ
ꯍꯃ ꯊ ꯃꯗꯨꯗꯅꯤꯅꯦ ꯑꯩ ꯍꯥꯏꯔꯤꯗꯣ
ꯅꯪꯗꯤ ꯉꯛ ꯈꯛꯇ ꯍꯥꯏꯔꯒ
ꯉꯛꯁꯝ ꯃꯄꯥ ꯍꯥꯏꯔꯤꯁꯤꯗꯤ ꯃꯄꯥ ꯍꯥꯏꯁꯤ ꯂꯣꯏ ꯌꯥꯎꯈ꯭ꯔꯕꯅꯤ ꯀꯩꯅꯣ ꯃꯣꯏ ꯃꯄꯥꯗꯣ ꯍꯥꯏꯔꯤ ꯑꯩꯈꯣꯏꯁꯨ ꯎꯝ ꯂꯩꯔꯛ ꯍꯥꯏꯔꯗꯤ ꯃꯄꯥꯗꯨ ꯅꯠꯇ꯭ꯔꯣ
ꯑꯩꯗꯤ ꯑꯗꯨꯗ ꯑꯗꯨꯝ
ꯑꯗꯨꯗꯅꯦ ꯑꯩꯅ ꯍꯥꯏꯔꯤꯁꯦ ꯑꯇꯩꯗꯗꯤ ꯁꯥꯗꯦꯕꯀꯣ ꯁꯤꯡ ꯉꯛ ꯃꯄꯥꯁꯦ ꯋꯨꯛ ꯋꯨꯛ ꯋꯨꯛ ꯁꯥꯏ
ꯀꯩꯒꯤꯅꯣ ꯋꯨꯛ ꯋꯨꯛ ꯋꯨꯛ ꯁꯥꯏꯗꯨꯕꯣ
ꯈꯪꯗꯦ ꯎꯝ ꯀꯩꯅꯣ ꯁꯩꯔꯦꯡ ꯑꯣꯏꯅ ꯏꯔꯁꯤꯔ ꯈꯪꯗ꯭ꯔꯦ ꯉꯛꯁꯝ ꯃꯄꯥꯥꯁꯤꯁꯨ ꯁꯥꯃꯟꯗꯅ
ꯁꯥ ꯑꯥ ꯏꯔꯣ ꯁꯩꯔꯦꯡ ꯑꯣꯏꯅ
ꯈꯨꯁꯥꯥ ꯑꯃꯅꯤ ꯀꯣ
ꯅꯪ ꯉꯁꯤ ꯏꯔꯨꯖꯗ꯭ꯔꯣ
ꯑꯁ ꯑꯩ ꯂꯛꯑꯒ ꯏꯕꯦꯝꯃꯅ ꯆꯥꯛ ꯊꯣꯡꯉꯝꯃꯦ ꯑꯩ ꯂꯥꯛꯑꯒ ꯏꯕꯥꯅꯤ ꯏꯁꯤꯡ ꯂꯧꯕ ꯆꯠꯂꯦ ꯆꯪꯉꯦ ꯏꯟꯁꯥꯡ ꯊꯣꯡꯉꯦ ꯑꯗꯨ ꯑꯗꯨꯒ ꯏꯔꯨꯔꯦ ꯑꯃꯨꯛ ꯆꯪꯉꯦ ꯏꯔꯨ ꯂꯣꯏꯔꯒ ꯆꯥꯛ ꯆꯥꯔꯦ ꯁꯤ ꯇꯧꯔꯦꯅꯦ
ꯎꯝ ꯑꯩꯗꯤ ꯅꯣꯛꯅꯤꯡꯕꯅ ꯁꯤꯗꯔꯦ ꯑꯉꯥꯡ ꯃꯆꯥꯁꯦ ꯎ ꯉꯁꯤꯁꯦ ꯏꯃꯥꯟꯅꯕꯤꯒꯅꯦ ꯑꯗꯨꯝ ꯅꯨꯡꯊꯤꯟꯗꯒꯤ ꯄꯨꯜꯂꯤꯁꯦ ꯍꯧꯖꯤꯛꯐꯥꯎ ꯄꯨꯜꯂꯤꯅꯦ ꯑꯌꯨꯛ ꯏꯃꯥꯟꯅꯕꯤꯗꯣ
ꯅꯃꯥꯟꯅꯕꯤ
ꯑꯥ
ꯅꯃꯥꯟꯅꯕꯤ ꯃꯥꯏ ꯄꯨꯟꯒꯦ
ꯋꯥꯔꯤ ꯁꯥꯔ ꯁꯥꯔꯒ ꯑꯗꯨꯝ ꯂꯦꯜꯂꯦ ꯉꯁꯤꯗꯤ
ꯑꯣ ꯌꯥꯝ ꯐꯩꯌꯦ
ꯎꯝ
ꯑꯩꯈꯣꯏꯒꯤ ꯑꯉꯥꯡꯅꯤ ꯌꯥꯝ ꯂꯥꯛꯇꯅ ꯍꯣꯏ
ꯍꯟꯗꯛꯁꯦ ꯍꯟꯗꯛ ꯋꯤꯛꯀ ꯅꯍꯥꯟꯒꯤ ꯋꯤꯛ ꯄꯣꯊꯥꯕ ꯐꯪꯗꯦ
ꯑꯣ ꯅꯍꯥꯟ ꯍꯞꯇꯥꯗꯨꯒ ꯉꯁꯤ ꯍꯞꯇꯥꯔꯣ